ꯂꯥꯛꯑꯣ ꯇꯥꯕ꯭ꯔꯣ ꯍꯣꯏ ꯇꯥꯛꯑꯑꯦ ꯀꯗꯥꯏ ꯌꯧꯔ ꯌꯧ ꯊ꯭ꯔꯤ
ꯑꯩꯁꯨ ꯌꯧꯗ꯭ꯔꯤ ꯌꯧꯗꯣꯔꯦ
ꯎꯝ ꯑꯣ ꯑꯩꯗꯤ ꯇꯞ ꯇꯞꯅ ꯆꯠꯂꯦꯕ
ꯑꯦꯁ ꯇꯞ ꯇꯞꯅꯠꯇ ꯑꯩꯁꯨ ꯑꯩꯗꯤ ꯌꯧꯗꯣꯔꯦ ꯃꯈꯥ ꯂꯩꯀꯥꯏ ꯈꯣꯏꯒꯤ ꯌꯨꯝ ꯆꯪꯐꯝꯗꯣ ꯁꯣꯔꯣꯛ ꯂꯣꯏꯁꯟ
ꯌꯝ ꯊꯨꯌꯦꯅꯥ
ꯍꯣꯏ ꯑꯩꯒꯤꯗꯤ ꯌꯥꯝꯅ ꯊꯨꯕ ꯂꯝꯕꯤ ꯆꯠꯂꯤꯗꯨꯗꯤ ꯁꯝꯕ ꯂꯝꯕꯤ ꯆꯠꯂꯦ
ꯇꯨꯝꯃ ꯅꯨꯉꯥꯏꯕ꯭ꯔꯣ
ꯑꯁ ꯅꯨꯡꯉꯥꯏꯍꯦ ꯃꯪꯒꯗꯤ ꯌꯥꯝ ꯃꯪꯈ꯭ꯔꯖꯥꯠꯅꯤ
ꯌꯨꯝꯗ ꯇꯨꯝꯕ꯭ꯔꯣ ꯀꯗꯥꯏꯗ ꯇꯨꯝꯕ꯭ꯔꯣ ꯅꯪ ꯑꯁ ꯉꯔꯥꯡ
ꯌꯨꯝꯗ ꯇꯨꯝꯗꯦ ꯀꯩꯅꯣꯗ ꯇꯨꯝꯕ ꯆꯠꯂꯦ ꯏꯅꯝꯃ ꯍꯣꯏ ꯗꯜ ꯇꯨꯝꯕ ꯆꯠꯂꯦ
ꯀ꯭ꯔꯤꯒꯤ
ꯑꯁ ꯇꯨꯝꯕ ꯂꯥꯛꯑꯣ ꯍꯥꯏꯅ ꯀꯧꯔꯛꯄ
ꯎꯝ
ꯑꯗꯨꯒꯤ ꯆꯠꯂꯤ ꯍꯣꯏ ꯌꯥꯝ ꯐꯕꯅꯦ
ꯀꯅꯥ ꯀꯅꯥꯇꯨꯝ꯭ꯔꯦ ꯅꯊꯟꯇ ꯇꯨꯝꯕ꯭ꯔꯣ
ꯊꯟꯗ ꯇꯨꯝꯗꯦꯍꯦ ꯏꯅꯥꯎꯅꯨꯄꯤ ꯍꯣꯏꯒ ꯇꯨꯝꯃꯦ
ꯎꯝ
ꯅꯪ ꯉꯁꯤ ꯑꯦ ꯂꯧ ꯆꯠꯀꯅꯤ ꯍꯥꯏꯕ꯭ꯔꯣ ꯀꯩ ꯀꯃꯥꯏꯅ ꯇꯧꯔꯦ
ꯈꯪꯗꯦ ꯑꯩꯒꯤ ꯏꯃꯥ ꯆꯠꯀꯅꯤ ꯍꯥꯏꯔꯗꯤ ꯆꯠꯀꯅꯤ ꯆꯠꯂꯣꯏ ꯍꯥꯏꯔꯗꯤ ꯆꯠꯂꯣ ꯆꯠ-ꯆꯠꯂꯣꯏ
ꯎꯝ ꯆꯠꯀꯗꯧꯕꯗꯤ ꯃꯥꯜꯂꯦꯍꯦ ꯉꯔꯥꯡꯒꯤ ꯈꯨꯍꯥꯏꯗꯨꯗꯤ
ꯆꯠꯅꯤꯡꯕ ꯃꯥ
ꯑꯁ ꯆꯠꯀꯗꯧꯕ ꯃꯥꯜꯂꯦ
ꯑ ꯍꯥꯎꯒꯅꯤ ꯉꯁꯤꯗꯤ ꯑꯦ ꯅ ꯑꯝ ꯀꯔꯤ ꯀꯔꯤ ꯇꯧꯒꯅꯤ ꯉꯁꯤ ꯅꯪ
ꯈꯪꯗꯦꯅꯦ ꯀꯔꯤ ꯀꯔꯤ ꯇꯧꯁꯤꯔ ꯒ꯭ꯌꯥꯟ ꯇꯥꯗꯦ ꯊꯕꯛꯇꯤ ꯌꯥꯝꯃꯦ ꯍꯦ ꯑꯗꯨꯝ ꯂꯩꯕꯅꯦ ꯊꯕꯛꯄꯨꯗꯤ
ꯎꯝ ꯑ ꯑꯣ ꯇꯥꯏꯌꯦ ꯑꯣ ꯑꯗꯨꯒ ꯍꯥꯏꯔꯒꯝ ꯁꯤ ꯉꯁꯤ ꯑꯥ ꯅꯣꯡ ꯆꯨꯕ꯭ꯔꯣ ꯁꯥ ꯅꯣꯡ ꯁꯥꯕ꯭ꯔꯣ
ꯆꯨꯗꯦ ꯍꯧꯖꯤꯛꯇꯤ ꯅꯣꯡꯁꯨ ꯆꯨꯗꯦ ꯅꯨꯡꯁꯥꯁꯨ ꯊꯣꯛꯂꯛ ꯇꯦ ꯆꯞ ꯆꯥꯕ ꯃꯇꯝꯅꯤ ꯍꯧꯖꯤꯛ
ꯐꯩꯅꯥ ꯑꯩꯈꯣꯏꯗꯤ ꯅꯨꯡꯁꯥꯕꯣ ꯌꯥꯝ ꯀꯜꯂꯤ ꯔꯤꯆꯛ
ꯔꯤ ꯍꯥꯏꯕꯅꯣ
ꯇꯥꯕ꯭ꯔꯣ ꯀꯩꯗꯧꯉꯥꯏ ꯆꯛ ꯆꯥꯔ ꯆꯥꯛꯆꯥꯒ ꯆꯥꯛꯆꯥꯥꯒꯤꯅꯤ ꯀꯩꯗꯧꯉꯥꯏ
ꯆꯥꯛ ꯆꯥꯛ ꯊꯣꯡ ꯏ ꯏꯃꯥ ꯕꯞ ꯑꯩꯁꯨ ꯌꯦꯡꯗ꯭ꯔꯤ ꯌꯨꯝ ꯌꯧꯔꯕ꯭ꯔꯣ ꯍꯧꯖꯤꯛꯇꯤ
ꯑꯦꯌꯧꯕꯤꯗꯣ ꯃꯄꯥꯗꯨꯗꯤ ꯑꯩ ꯌꯨꯝꯗꯣ ꯅꯦꯠꯋꯥꯔꯛ ꯌꯥꯗꯕ
ꯃꯄꯥꯟꯗꯔꯣ
ꯎꯝ
ꯍꯧꯖꯤꯛ ꯑꯁ ꯇꯔꯨꯛ ꯃꯈꯥꯏ ꯇꯥꯔꯦ
ꯍꯧꯖꯤꯛ ꯋꯥꯀꯤꯡ ꯆꯠꯂꯒꯅꯦ
ꯇꯔꯨꯛ ꯃꯈꯥꯏ ꯇꯥꯔꯦ ꯑꯁ ꯉꯁꯤꯗꯤ ꯃꯩ ꯂꯥꯛꯄꯅ ꯐꯔꯦꯍꯦ
ꯎꯝ ꯐꯤ ꯁꯨꯅꯤꯉꯥꯏ ꯂꯩꯕ꯭ꯔꯣ ꯂꯩꯔꯗꯤ ꯑꯩ ꯑꯩꯒꯤ ꯑꯩꯒꯤꯁꯨ ꯄꯨꯔꯛꯀꯦ
ꯉꯁꯤꯗꯤ ꯐꯤ ꯁꯨꯅꯤꯉꯥꯏ ꯂꯩꯇꯦ
ꯌꯥ ꯇꯟꯕꯅ ꯐꯤ ꯁꯨꯕꯗꯣ
ꯨꯅꯨꯡ ꯑꯩꯗꯤ ꯂꯩꯕꯅꯦ ꯑꯗꯣ ꯉꯁꯤ ꯂꯩꯇꯦ ꯑꯩꯒꯤꯗꯤ ꯂꯩꯌꯦ
ꯎꯝ
ꯑꯩꯁ ꯇꯥꯏꯌꯦꯍꯦ ꯅꯨꯡꯁꯥ ꯊꯣꯛꯂꯛꯇꯦ ꯑꯗꯨꯕꯨ ꯅꯞ ꯅꯞ ꯇꯧꯔꯒ
ꯎꯝ ꯕ꯭ꯔꯦꯛꯐꯥꯁꯗꯤ ꯂꯣꯏꯔꯕ꯭ꯔꯣ
ꯕ꯭ꯔꯦꯛꯐꯥꯁ ꯂꯣꯏꯗ꯭ꯔꯤꯗꯥ ꯍꯧꯖꯤꯛ ꯑꯥ ꯀꯔꯤ ꯑ ꯑ ꯂꯐꯣꯏ ꯂꯩꯌꯦ ꯂꯐꯣꯏ ꯆꯥꯒꯦ
ꯑꯣꯁꯠ ꯇꯧꯕ ꯂꯣꯏꯔꯦ
ꯑꯩ ꯋꯥꯠꯁ ꯆꯞ ꯀꯩ ꯇꯧꯗ꯭ꯔꯤꯉꯩꯗ ꯆꯥꯒꯗꯕꯅꯦ ꯆꯥꯔꯒ ꯇꯧꯒꯗꯣꯏꯅꯦ
ꯎꯝ ꯎꯝ
ꯑꯗꯨꯒ ꯑꯃꯨꯛ ꯂꯟꯁ ꯌꯥꯁꯦꯡ ꯇꯣꯛꯑꯔꯣꯏ ꯍꯧꯖꯤꯛ ꯑꯃꯨꯛ ꯆꯥꯔꯒ ꯑꯃꯨꯛ ꯃꯣꯠꯈꯤꯅꯤ ꯅꯤ ꯅꯠꯇ꯭ꯔꯣ
ꯍꯣꯏ ꯑꯗꯨꯅꯦ
ꯑꯩꯗꯤ ꯑꯗꯨꯃꯥꯏꯟ ꯇꯧꯕꯅꯦ ꯑꯗꯨꯒ ꯏꯁꯤꯡ ꯊꯛ ꯈ꯭ꯔꯅꯤ ꯑꯗꯨꯒ ꯆꯥꯕ ꯂꯩꯔꯗꯤ ꯆꯥꯔꯦ ꯂꯣꯏꯕ ꯃꯇꯨꯡꯗ ꯂꯩ ꯀ ꯁꯦꯡꯗꯣꯛꯑꯅꯤ ꯃꯥꯥꯏ ꯇꯩ ꯅꯤ ꯑꯗꯨꯃꯥꯏꯅ ꯇꯧꯒꯅꯤ ꯅꯣꯏ ꯃꯥꯗ ꯍꯪꯉꯨꯀꯣ ꯑꯗꯨꯒ ꯑꯃꯨꯛ ꯍꯥꯏꯔꯛꯑꯣ ꯀꯩꯅꯣꯒꯤꯗꯣ ꯂꯧ ꯆꯠꯄꯒꯤꯗꯣ
ꯀꯩꯁꯨ ꯀꯥꯏꯗꯦ ꯑꯩꯈꯣꯏꯕꯥꯅꯤ ꯑꯩꯈꯣꯏ ꯑꯩꯈꯣꯏꯕꯥꯅꯤ ꯆꯠꯂꯗꯤ ꯌꯥꯔꯦ
ꯅꯈꯣꯏ -ꯅꯈꯣꯏ ꯅꯕꯥꯅꯤ ꯆꯠꯂꯗꯤ ꯌꯥꯔꯦ ꯍꯥꯏꯗ꯭ꯔꯥ ꯆꯠꯄ ꯉꯝꯒꯗ꯭ꯔꯣ ꯑꯩꯁ ꯀꯩꯁꯨ ꯀꯥꯏꯗꯦ ꯐꯔꯦꯅꯦ ꯑꯗꯨꯕꯨꯗꯤ
ꯉꯝꯗ꯭ꯔꯗꯤ
ꯇꯩꯔꯦ ꯌꯥꯝ ꯀꯟꯕ ꯃꯥꯂꯦꯀꯣ ꯂꯩꯁꯥꯕꯤ ꯌꯥꯝ ꯀꯟꯕ ꯃꯥꯜꯂꯦ
ꯀꯟꯗ꯭ꯔꯗꯤ ꯀꯔꯤ ꯇꯧꯅꯤ ꯍꯧꯍꯤꯛꯀꯥꯟ
ꯐꯩ ꯐꯩ ꯀꯟꯒꯗꯕꯅꯤ
ꯈꯪꯗꯦ ꯏꯃꯥ ꯀꯔꯤ ꯌꯦꯟꯁꯥꯡ ꯊꯣꯡ -ꯊꯣꯡꯒꯦꯔꯥ ꯌꯦꯟꯁꯥꯡꯁꯨꯀꯣ ꯍꯥꯎꯇꯔꯥꯗꯤ ꯆꯥꯕ ꯌꯥꯗꯦꯕ
ꯑꯁ ꯅꯪ ꯑꯍꯥꯎꯕ ꯄꯨꯔꯛꯑꯣꯅ ꯑꯗꯨꯗꯤ
ꯑꯍꯥꯎꯕ ꯄꯨꯔꯛ ꯍꯣꯏ ꯌꯦꯡꯒꯦ
ꯅꯠꯇꯦ ꯅꯪꯅ ꯍꯦꯛ ꯍꯦꯛ ꯊꯣꯡꯕ꯭ꯔꯥ ꯅꯣꯏ ꯃꯥꯅ ꯊꯣꯡꯕ꯭ꯔꯥ ꯍꯥꯏꯕ ꯆꯥꯛ ꯌꯦꯟꯁꯥꯡꯕꯨ
ꯊꯣꯡꯒꯅꯤ ꯅꯨꯡꯗꯥꯡꯗꯗꯤ ꯑꯩꯅ ꯑꯗꯨꯝ ꯊꯣꯡꯕꯅꯤ ꯑꯥꯞ ꯃꯣꯔꯅꯤꯡꯗꯨꯗꯤꯀꯣ ꯃꯥꯅ ꯊꯣꯡꯕꯅꯦ ꯑꯩ ꯍꯧꯒꯠꯄꯁꯦ ꯌꯥꯝ ꯇꯜꯂꯦꯕ ꯑꯗꯨꯒꯤ ꯃꯥ ꯑꯗꯨꯝ ꯇꯧ ꯍꯣꯏ
ꯆꯞ ꯃꯥꯟꯅꯩꯅꯦ ꯇꯧꯅꯔꯤꯁꯦ
ꯃꯥꯟꯅꯔꯗꯤ ꯐꯔꯦ
ꯍꯧꯖꯤꯛ ꯄꯨꯡ ꯇꯔꯥ ꯇꯔꯥꯃꯥꯏ ꯍꯥꯏꯒꯦ ꯇꯧꯋꯦ ꯇꯔꯨꯛ ꯃꯈꯥꯏ ꯑꯗꯨ ꯑꯣꯏꯔꯗꯤ ꯍꯧꯖꯤꯛ ꯆꯥꯛ ꯊꯣꯡꯕ ꯍꯧꯔꯗꯤ ꯇꯔꯦꯠ ꯃꯈꯥꯏ ꯃꯥꯄꯜ ꯑꯦ ꯅꯤꯄꯥꯜ ꯑꯗꯨꯋꯥꯏꯗ ꯆꯥꯛ ꯆꯥꯔꯅꯤ
ꯎꯝ ꯅꯪꯁꯨ ꯀꯣ ꯑꯗꯨꯃꯥꯏ ꯑꯗꯨꯃꯥꯏꯅ ꯇꯧꯔꯛꯎꯅꯦ ꯕꯣꯔꯤꯡ ꯇꯧꯕ ꯀꯥꯟꯗ ꯀꯔꯤꯔꯣ ꯅꯪꯁꯨ ꯑꯗꯨꯝ ꯀꯣꯜ ꯇꯧꯔꯛꯑꯣꯅ ꯅꯪꯁꯨ
ꯇꯧꯔꯛꯀꯦ ꯇꯧꯔꯛ ꯀꯦ ꯑꯩꯗꯣ ꯊꯕꯛ ꯆꯤꯟ ꯌꯥꯝ ꯆꯤꯟꯒꯟꯕꯗꯣ ꯑꯗꯨꯒꯤꯅꯤꯗ
ꯅꯪ ꯕꯖꯥꯔ ꯆꯠꯅꯤꯡꯉꯥꯏ ꯂꯩꯕꯔꯣ
ꯍꯥ
ꯕꯖꯥꯔ ꯆꯠꯅꯤꯡꯉꯥꯏ ꯂꯩꯕ꯭ꯔꯣ ꯅꯪ
ꯂꯩꯇ ꯅꯪ ꯆꯠꯀꯦ ꯍꯥꯏꯕ꯭ꯔꯣ
ꯑꯗꯣ ꯑꯩ ꯃꯛ ꯑꯃ ꯀ꯭ꯔꯤꯝꯗꯣ ꯄꯣꯠꯅꯤꯡꯕ
ꯑꯣ
ꯉꯔꯥꯡ ꯏꯃꯥ ꯆꯠꯈ꯭ꯔꯦ ꯑꯩꯒꯤꯁꯨ ꯃꯥꯏ ꯇ ꯃꯥꯏ ꯇꯥꯊꯣꯛꯄꯒꯤꯗꯣ ꯂꯩꯇ꯭ꯔꯦ ꯑꯗꯨꯒꯤ ꯊꯤꯔꯛꯑꯣ ꯍꯥꯏꯔꯒ ꯃꯣꯏ ꯗꯨꯀꯥꯟꯗ ꯑꯃꯐꯥꯎ ꯂꯩꯇꯦ ꯍꯥꯏꯌꯦ ꯑꯁꯤꯗꯤ ꯐꯪꯉꯤ ꯃꯣꯏ ꯐꯪ ꯃꯤ ꯑꯃꯅ ꯑꯁꯤꯗꯤ ꯂꯣꯏꯁꯤꯟꯈ꯭ꯔꯦ ꯑꯗꯨꯃꯥꯏꯅ ꯍꯥꯏ ꯌꯥꯏ ꯑꯩꯒꯤꯁꯨ ꯐꯪꯗꯦ ꯍꯥꯏꯅ ꯑꯃꯨꯛ ꯂꯛ ꯍꯥꯏ
ꯀꯔꯤ ꯍꯥꯏꯕ꯭ꯔꯣ ꯅꯪꯅ ꯍꯧꯖꯤꯛꯇꯣ
ꯍꯧꯖꯤꯛ ꯍꯥꯏꯕꯗꯣ ꯇꯍꯧꯗ꯭ꯔꯕꯣ ꯏꯃꯥ ꯌꯥꯝ ꯆꯠꯂꯦ ꯍꯥꯏꯕꯅꯦ ꯕꯔꯥꯕꯔ
ꯍꯥꯏꯌꯦꯕ ꯑꯥ ꯅ ꯂꯐꯨ ꯑꯣꯏꯅ
ꯑꯣ ꯂꯐꯣꯏ ꯂꯐꯣꯏ ꯑꯁ ꯂꯐꯣꯏ ꯍꯧꯖꯤꯛ ꯑꯩ ꯆꯥꯕꯗꯣ ꯑꯩꯈꯣꯏꯒꯤ ꯂꯐꯣꯏꯗꯣ ꯑꯩꯈꯣꯏꯒꯤ ꯂꯐꯣꯏꯗꯣ ꯃꯔꯨ ꯍꯦꯛ ꯍꯦꯛ ꯌꯥꯎꯕꯅꯦꯕ ꯑꯗꯣ ꯑꯩꯗꯤ ꯑꯃꯨꯛ ꯌꯥꯎꯒꯗ꯭ꯔꯥ ꯍꯥꯏꯅ ꯌꯥꯝ ꯆꯦꯛꯁꯤꯜꯂꯒ ꯇꯞ ꯇꯞꯅ ꯁꯥꯏꯔꯒ ꯂꯩꯔꯕꯅꯧꯕ ꯑꯗꯨꯒ ꯌꯥꯎꯔꯝꯗꯕ
ꯎꯝ
ꯂꯐꯣꯏ ꯃꯔꯨ ꯌꯥꯎꯕꯁꯦ ꯆꯥꯕ ꯌꯥꯝ ꯅꯨꯡꯉꯥꯏꯇꯦ
ꯎꯝ ꯌꯥꯝ ꯀꯔꯤ ꯍꯥꯏꯁꯤꯔꯥ ꯍꯥꯏꯕ ꯍꯩꯇꯦꯅꯦ
ꯅꯪ ꯂꯐꯣꯏ ꯆꯥꯗ꯭ꯔꯣ
ꯆꯥꯁꯨ ꯆꯥꯅꯤꯡꯗꯦ ꯑꯩꯗꯤ ꯂꯐꯣꯏ ꯁꯨꯡꯆꯥ ꯆꯥꯅꯤꯡꯗꯦ
ꯅꯪꯗꯤ ꯂꯐꯣꯏ ꯍꯥꯏꯕꯅꯦ
ꯀꯩ ꯍꯥꯏꯕ
ꯑꯩꯗꯤ ꯂꯐꯣꯏ
ꯂꯐꯣꯏ ꯍꯥꯏꯕꯅꯦ ꯂꯐꯨ ꯅꯠꯇꯦ ꯍꯥꯏꯕ
ꯆꯠꯄ
ꯊꯗꯣꯛ ꯅꯨꯡ ꯆꯥꯅꯤꯡꯗꯦ ꯍꯥꯏꯔꯛ ꯑꯁ ꯀꯣꯟꯅ ꯆꯥꯅꯤꯡꯂꯛꯀꯅꯤ ꯑꯩꯁꯨ ꯑꯩꯁꯨ ꯍꯥꯟ ꯆꯥꯅꯤꯡ ꯆꯥꯅꯤꯡꯉꯝꯗꯕꯅꯦ ꯑꯩꯁꯨ ꯍꯥꯟꯅ ꯆꯥꯅꯤꯡꯂꯝꯗꯕꯅꯦꯕ ꯑꯗꯣ ꯈꯔ ꯂꯩꯔꯒ ꯑꯗꯨꯒ ꯌꯥꯝ ꯆꯥꯅꯤꯡꯂꯛꯈ꯭ꯔꯕ ꯌꯥꯝ ꯐꯕꯅꯦ ꯑꯩꯈꯣꯏ ꯍꯛ ꯍꯛꯆꯥꯡꯒꯤꯗꯃꯛ ꯌꯥꯝ ꯐꯕꯅꯤ ꯆꯥꯒꯗꯕꯅꯤ
ꯑꯉꯥꯡ ꯑꯣꯏ ꯑꯉꯥꯡ ꯑꯣꯏꯕꯗ ꯑꯉꯥꯡ ꯑꯣꯏꯕꯀꯣ
ꯆꯥꯅꯤꯡꯕ꯭ꯔꯣ ꯑꯉꯥꯡ ꯑꯣꯏꯕ ꯀꯥꯟꯗ ꯇꯕꯔꯣ ꯦ
ꯎꯝ ꯑꯩꯒꯤꯅꯦ ꯅꯦꯠꯋꯥꯛꯅ ꯑꯣꯏꯔꯝꯒꯅꯤ ꯇꯥꯕ꯭ꯔꯣ
ꯇꯥꯏꯌꯦ ꯇꯥꯏꯌꯦ
ꯎꯝ ꯅꯨꯡꯉꯥꯏꯇꯦꯗ ꯀꯣꯛꯁꯦ ꯉꯥꯎꯔꯦ
ꯇꯨꯝꯗꯕꯒꯤꯔꯣ ꯀꯔꯤꯅꯣ ꯉꯥꯎꯒꯅꯨꯍꯦ ꯀꯔꯤꯅꯣꯅꯦꯍꯦ ꯐꯥꯖꯅ ꯉꯥꯡꯉꯣ ꯇꯥꯏꯌꯦ ꯇꯥꯏꯌꯦ
ꯍꯜꯂꯣ
ꯇꯥꯏꯅꯦꯃꯦ ꯀꯩꯅꯣ ꯇꯥꯕ꯭ꯔꯥ ꯇꯥꯕ꯭ꯔꯥ
ꯇꯥꯗꯦ ꯃꯦ ꯀꯌꯥꯥ ꯇꯥꯕꯒꯨꯝ ꯇꯥꯗꯕꯒꯨꯝ
ꯑꯦ ꯅꯥꯀꯣꯟꯗꯣ ꯁꯦꯡꯗꯣꯛꯎ
ꯅꯠꯇꯦ ꯅꯪ ꯅꯪ
ꯅꯪꯒꯤꯗꯤ ꯌꯥꯝ ꯁꯦꯡ
ꯂꯦ ꯅꯪꯒꯤ ꯅꯦꯠꯋꯥꯛꯅꯅꯦ ꯑꯗꯨ ꯑꯣꯏꯔꯗꯤ ꯑꯥ ꯎꯝ ꯑꯃꯨꯛ ꯃꯨꯠꯂꯦ ꯅꯪꯒꯤ ꯅꯦꯠꯋꯥꯛꯅꯅꯦ ꯍꯣꯏ ꯑꯗꯨꯅꯦ
ꯑꯣ ꯍꯣ
ꯅꯪꯒꯤ ꯅꯦꯠꯋꯥꯛꯅ ꯑꯣꯏꯔꯝꯃꯅꯤ
ꯐꯛꯄ꯭ꯔꯥ ꯑꯗꯨꯗꯤ
ꯍꯥ ꯀꯔꯤ ꯍꯥꯏꯕ
ꯑꯣꯏꯕꯅꯦ ꯑꯗꯨ ꯑꯣꯏꯁꯨ ꯑꯩ ꯂꯦꯞꯂ ꯆꯠꯄꯅꯦ ꯑꯗꯨꯝ ꯄꯝꯃꯒ ꯂꯩꯕꯅꯦ ꯑꯩꯉꯣꯟꯗ ꯉꯥꯡꯕꯗꯣ ꯅꯪ